ꯍꯜꯂꯣ ꯍꯦꯜꯂꯣ ꯍꯂꯣ
ꯍꯜꯂꯣ ꯇꯥꯏꯌꯦ ꯇꯥꯗ꯭ꯔꯣ ꯇꯥꯕ꯭ꯔꯣ ꯂꯣ ꯇꯥꯏꯌꯦ
ꯀꯥꯗꯕ꯭ꯔꯣ
ꯇꯔꯌꯦ
ꯍꯜꯂꯣ
ꯑꯩ ꯇꯥꯏꯌꯦ ꯅꯪ ꯇꯥꯗ꯭ꯔꯣ
ꯍꯜꯂꯣ
ꯍꯜꯂꯣ
ꯇꯥꯕ꯭ꯔꯣ
ꯑꯩ ꯇꯥꯏꯌꯦ
ꯖ ꯇꯥꯗꯦꯟꯇ
ꯑꯩꯗꯤ ꯅꯪꯗꯤ ꯂꯣꯏ ꯇꯥꯏꯌꯦ
ꯋꯥ ꯈꯔ ꯍꯥꯏꯔꯛꯑꯣ
ꯇꯥꯗꯕ꯭ꯔꯣ ꯑꯝꯇ
ꯀꯔꯤ ꯏꯟꯖꯥꯡꯅꯣ
ꯉ
ꯅꯪꯅ ꯆꯔꯥ ꯋꯥꯂꯤꯅꯣ ꯀꯔꯤ ꯌꯦꯟꯖꯥꯡꯅꯣ
ꯑꯩꯁꯔ
ꯇꯥ꯭ꯔꯦ ꯌꯦ ꯅꯪꯦꯀꯣꯗ
ꯇꯗꯦ
ꯇꯥꯕ꯭ꯔꯣ
ꯇꯥꯏꯌꯦ ꯑꯩꯗꯤ ꯅꯪꯒꯤ ꯅꯪ ꯑꯩꯒꯤ ꯇꯥꯗꯕ꯭ꯔꯣ ꯇꯥꯔꯕꯣ
ꯀꯔꯤ ꯀꯔꯤ ꯊꯧꯔ ꯉꯁꯤ ꯀꯔꯤ ꯀ ꯊꯕꯒ ꯇꯧꯕ꯭ꯔ
ꯀꯔꯤꯁꯨ ꯇꯧꯗꯦ ꯌꯨꯝ ꯑꯗꯨꯝ ꯂꯩꯌꯦ ꯅꯪꯗꯤ
ꯅꯪ ꯈꯣꯟꯖꯦꯜ ꯑꯗꯨꯝ ꯇꯥꯗ꯭ꯔꯦ
ꯑꯩꯗꯤ ꯅꯪꯒꯤ ꯂꯣꯏ ꯇꯥꯏꯌꯦ ꯀꯃꯥꯏꯅ ꯇꯥꯗꯕ꯭ꯔꯣ ꯑꯩꯒꯤ
ꯈꯖꯤꯛ ꯈꯖꯤꯛ ꯇꯥꯏ ꯅꯪꯒꯤ ꯈꯣꯟꯗꯣ ꯃꯆꯥ ꯃꯆꯥ ꯇꯥꯏ
ꯀꯔꯤ ꯃꯆꯥ ꯃꯆꯥ ꯅꯪ ꯕꯣꯂꯨꯝꯁ ꯐꯨꯜ ꯊꯝꯕ꯭ꯔꯣ
ꯍꯜꯂꯣ ꯇꯥꯕ꯭ꯔꯣ
ꯇꯌꯦ
ꯉꯁꯤ ꯀꯔꯤ ꯊꯕꯛ ꯇꯧꯕ꯭ꯔꯥ
ꯀꯔꯤꯁꯨ ꯇꯧꯗꯦ ꯍꯥꯏꯕ ꯌꯨꯝꯗ ꯑꯗꯨꯝ ꯂꯩꯌꯦ ꯅꯪꯗꯤ
ꯀꯔꯤ ꯌꯦꯟꯁꯥꯡ ꯇꯥ꯭ꯔꯥ
ꯑ ꯍꯪꯒꯥꯝ ꯆꯥꯏꯌꯦ ꯅꯪꯗꯤ
ꯍꯥꯎꯕ꯭ꯔꯣ
ꯍꯥꯎꯋꯦꯅꯦ
ꯀꯔꯤ ꯊꯥꯛꯄ꯭ꯔꯣ
ꯈꯔ ꯀꯟꯅ ꯉꯥꯡꯉꯣ
ꯀꯔꯤ ꯊꯥꯛꯄ꯭ꯔꯣ ꯍꯥꯏꯕꯅꯤꯗ
ꯀꯒꯥꯔꯤ ꯁꯤꯡꯖꯨꯅꯣ ꯇꯥꯔꯤꯗ
ꯀꯅꯥꯅ ꯑꯩ ꯁꯤꯡꯖꯨ ꯆꯥꯏ ꯍꯥꯏꯒꯦ
ꯇꯥꯗꯦꯍꯦ ꯅꯪꯒꯤ ꯈꯣꯟꯖꯦꯜꯒ ꯑꯝꯇ
ꯑꯩꯗꯤ ꯅꯪꯒꯤ ꯐꯖꯅ ꯇꯥꯏ ꯅꯪ ꯑꯩꯒꯤ ꯀꯃꯥꯏꯅ ꯇꯥꯗꯕ꯭ꯔꯣ
ꯅꯪꯒꯤ ꯈꯣꯟꯖꯦꯜ ꯑꯗꯨꯝ ꯃꯆꯥ ꯃꯆꯥ ꯄꯤꯠꯇ꯭ꯔꯨ ꯄꯤꯠꯇ꯭ꯔꯨ ꯇꯥꯏ
ꯑꯩꯗꯤ ꯅꯪꯒꯤ ꯌꯥꯝ ꯁꯦꯡꯅ ꯌꯥꯝ ꯐꯖꯅ ꯇꯥꯏꯗ ꯅꯪꯗꯥꯛꯀꯣꯟ ꯀꯔꯁꯤꯗꯣ ꯇꯥꯕ꯭ꯔ ꯍꯜꯂꯣ
ꯋꯥ ꯀ꯭ꯔꯥ ꯇꯥꯕ꯭ꯔꯥ ꯇꯥꯔꯕ
ꯇꯥꯕ꯭ꯔꯣ
ꯇꯥꯏ ꯇꯥꯏ
ꯍꯧꯖꯤꯛ ꯌꯥꯔꯕ ꯇꯥꯔꯕ꯭ꯔꯣ
ꯅꯉ ꯀꯖ ꯀꯝ ꯄꯥꯇꯔꯦ
ꯀꯃꯥꯏꯅ ꯇꯥꯗꯕꯅꯣ ꯑꯩꯁꯨ ꯈꯪꯗ꯭ꯔꯦ ꯑꯩꯗꯤ ꯅꯪꯒꯤ ꯌꯥꯝ ꯐꯖꯅ ꯇꯥꯏꯗ
ꯌꯥꯝ ꯂꯥꯎꯒ ꯇꯥꯕ꯭ꯔꯣ
ꯑꯗꯨꯝ ꯌꯥꯏꯑꯦ ꯌꯥꯝ ꯂꯥꯎ ꯑꯣꯏ ꯌꯥꯝ ꯂꯥꯎ ꯌꯥꯝ ꯀꯟꯕꯗꯤ ꯅꯠꯇꯦ ꯑꯗꯨꯏꯁꯨ ꯑꯗꯨꯝ ꯌꯥꯏꯗ
ꯍꯥ
ꯑꯣꯏꯖꯦ ꯑꯗꯨ ꯄꯠꯇꯔꯔ ꯃꯝ ꯃꯝ ꯁꯂꯂꯦꯗꯤ
ꯑꯗꯨꯁꯨ ꯈꯔꯛ ꯇꯥꯔꯗꯤ ꯌꯥꯔꯦ ꯀꯔꯤ
ꯎꯝ ꯎꯝ ꯍꯥꯥ
ꯀꯔꯤ ꯇꯧꯔꯒ ꯂꯩꯕ꯭ꯔꯣ
ꯑꯩ ꯑꯌꯨꯛꯇ ꯍꯧꯒꯠꯂꯦ ꯆꯥꯛ ꯊꯣꯡꯉꯦ ꯑꯗꯨꯒ ꯉꯁꯤꯗꯣ ꯀꯔꯤ ꯌꯦꯟꯖꯥꯡꯅꯣ ꯀꯥꯎꯔꯦꯅꯦ ꯅꯣꯡ ꯀꯣꯕꯤꯒ ꯀꯪꯉꯒꯣꯝꯃꯒ ꯇꯧꯔꯦ
ꯎ ꯉꯁꯥꯏꯅ ꯈꯥꯃꯦꯟꯒ ꯑꯂꯨꯒ ꯆꯥꯏ ꯍꯥꯏꯔꯒ ꯅꯪ